ꯎꯝ ꯍꯜꯂꯣ ꯇꯥꯕ꯭ꯔꯣ?
ꯎꯝ ꯇꯥꯔꯦ ꯋꯥꯀꯤꯡ ꯆꯠꯂꯨꯔꯕ?
ꯑꯣ ꯋꯥꯛꯀꯤꯡ ꯆꯠꯂꯨꯕꯅꯦ ꯋꯥꯛꯀꯤꯡ ꯆꯠꯄ ꯀꯥꯟꯗꯀꯣ ꯂꯝꯕꯤꯗ ꯑꯈꯣꯏꯒꯤ ꯊꯩꯕꯣꯡ ꯃꯅꯝꯗꯣ ꯄꯪ ꯂꯥꯎꯒꯩ ꯅꯝꯃꯛꯄ ꯑꯗꯨꯗꯨꯒ ꯀꯣꯏꯊꯤ ꯊꯤꯔꯦ ꯑꯗꯨꯀꯥꯟꯗ ꯊꯩꯕꯣꯡ ꯑꯃꯨꯟꯕ ꯑꯃ ꯄꯥꯜꯂꯝꯃꯦꯕꯀꯣ ꯑꯗꯨꯗꯤ ꯍꯦꯛꯑ ꯄꯨꯔꯛꯄ ꯑꯗꯨꯗꯣ ꯈꯥꯏꯗꯣꯛꯑꯒ ꯆꯥꯔꯝꯕꯅꯦ ꯌꯥꯝ ꯍꯥꯎꯋꯦ ꯍꯥꯏꯕꯗꯤ ꯎꯊꯛꯇ ꯃꯨꯟꯕ ꯑꯣꯏꯕꯒꯤ ꯌꯥꯝ ꯊꯨꯝꯕꯗꯣ ꯑꯗꯨꯃꯥꯏ ꯇꯧꯋꯦ꯫ ꯅꯪꯗꯤ ꯋꯥꯛꯀꯤꯡ ꯆꯠꯂꯨꯔꯕ ꯆꯠꯂꯨꯗ꯭ꯔꯤꯕꯣ ꯉꯁꯤꯗꯤ?
ꯆꯠꯇ꯭ꯔꯦ ꯌꯨꯝ ꯆꯠꯇ꯭ꯔꯦ ꯌꯨꯝꯗ ꯉꯥꯛꯇꯪ ꯆꯣꯡꯉꯦ ꯑꯗꯨꯒ ꯀꯩꯅꯣ ꯇꯧꯕ꯭ꯔꯣ ꯍꯥꯏꯗꯤ ꯊꯩꯕꯣꯡꯖꯦ ꯑꯥ ꯍꯥꯏꯕꯗꯤ ꯃꯥꯒꯤ ꯈꯔ ꯅꯧꯔꯤꯉꯩꯗ ꯁꯥꯛ ꯑꯣꯏꯅ ꯆꯥꯕ ꯑꯃꯒꯅꯦ ꯑꯗꯒꯤ ꯃꯔꯨꯗꯣ ꯂꯧꯔꯒ ꯆꯥꯕꯒꯨꯝꯗꯤ ꯍꯧꯋꯦ ꯑꯗꯣ ꯊꯥꯡꯉꯩ ꯁꯦꯡꯅ ꯊꯩꯕꯨꯡ ꯗꯥꯏꯔꯦꯛ ꯀꯩꯅ ꯃꯥꯒꯤ ꯃꯨꯜꯂꯀꯥꯟꯗ ꯃꯥꯒꯤ ꯃꯇꯣꯡ ꯆꯥꯕ ꯊꯝꯗꯦ ꯍꯥꯏꯗꯤ ꯀꯌꯥ ꯆꯥꯕꯨꯗꯤ ꯆꯥꯏꯀꯣ ꯑꯗꯣ ꯈꯤꯇꯪ ꯍꯩꯅꯕ ꯋꯥꯠꯇꯤ ꯋꯥꯠꯂꯦ ꯑꯗꯨ ꯄꯥꯝꯖꯕ ꯍꯥꯏꯇꯥꯔꯦ ꯏꯁꯥꯒꯤ꯫
ꯎꯝ ꯍꯣꯏ ꯑꯩꯕꯨꯗꯤꯀꯣ ꯑꯗꯨꯝ ꯑꯩ ꯑꯌꯥꯝꯕ ꯑꯗꯨꯝ ꯑꯩꯗꯤ ꯀꯩꯅꯣꯁꯨ ꯊꯩꯕꯣꯡꯁꯦ ꯊꯣꯡꯉꯁꯨ ꯆꯥꯔꯦ꯫ ꯑꯗꯒꯤ ꯀꯩꯅꯣ ꯀꯥꯡꯉꯧꯁꯨ ꯆꯥꯔꯦ ꯑꯗꯒꯤ ꯊꯩꯕꯣꯡ ꯑꯃꯨꯟꯕ ꯁꯨ ꯍꯥꯎꯋꯤ ꯑꯗꯩ ꯃꯔꯨꯁꯨ ꯑꯗꯨꯝ ꯆꯥꯕ ꯍꯥꯎꯋꯦꯕꯀꯣ ꯑꯗꯨꯝ ꯆꯥꯏ ꯑꯩꯗꯤ ꯑꯗꯨꯝ ꯊꯩꯕꯣꯡꯁꯦ ꯑꯗꯨꯝ ꯊꯩꯕꯣꯡꯒꯤ ꯃꯆꯥꯈꯩꯁꯨ ꯂꯣꯏ ꯐꯖꯅ ꯄꯥꯝꯅ ꯆꯥꯏ꯫ ꯅꯍꯥꯟꯅꯁꯨ ꯀꯨꯏꯗ꯭ꯔꯤ ꯅꯍꯥꯟ ꯈꯔ ꯁꯪꯕ ꯑꯃ ꯆꯤꯡ ꯀꯥꯕ ꯀꯥꯟꯗ ꯍꯦꯜꯂꯛꯄꯅꯦꯕꯀꯣ ꯑꯍꯥꯟꯕꯗ ꯊꯣꯡꯉꯦ ꯊꯣꯡꯕꯁꯦ ꯑꯗꯨꯝ ꯈꯔ ꯇꯥꯎꯊꯣꯛꯑ ꯊꯣꯡꯉꯦ ꯑꯩꯗꯤ ꯑꯍꯥꯟꯕꯗꯀꯣ ꯄꯨꯊꯣꯡ ꯊꯣꯡꯉꯁꯨ ꯌꯥꯔꯦ ꯑꯗꯨꯝ ꯑ ꯀꯩ ꯍꯥꯏꯅꯤ ꯍꯥꯏꯗꯤ ꯑꯗꯨꯝ ꯑꯥ ꯉꯥ ꯕꯩ ꯇꯥꯏꯞꯇ ꯈꯔ ꯇꯥꯎꯊꯣꯛꯑꯒ ꯀꯣ ꯑ ꯊꯥꯎꯗꯤ ꯌꯥꯝ ꯆꯪꯉꯦ꯫ ꯃꯥ ꯊꯥꯎ ꯌꯥꯝ ꯆꯨꯞꯄ ꯄꯣꯠ ꯑꯝꯗꯤ ꯑꯣꯏꯌꯦꯕꯀꯣ ꯑꯗꯩ ꯀꯥꯡꯉꯧꯁꯨ ꯌꯥꯝ ꯍꯥꯎꯋꯦ꯫ ꯑꯗ ꯃꯥꯒꯤ ꯅꯨꯡꯉꯥꯏꯇꯕ ꯍꯥꯏꯔꯒꯔ ꯃꯥꯒꯤ ꯅꯞ ꯅꯞ ꯂꯥꯎꯕ ꯑꯃ ꯌꯥꯎꯕꯁꯦ ꯁꯤ ꯌꯥꯝ ꯅꯨꯡꯉꯥꯏꯇꯦꯕꯀꯣ ꯈꯨꯠꯁꯥꯗ ꯅꯞꯄꯒ ꯂꯩꯔꯒ ꯑꯗꯨꯃꯥꯏꯅ ꯇꯧꯕ ꯇꯧꯋꯦ꯫
ꯑꯗꯒꯤ ꯀꯩꯅꯣꯖꯨ ꯇꯧꯕꯅꯦ ꯑꯩ ꯍꯥꯏꯒꯁꯦ ꯊꯩꯕꯣꯡꯗꯤ ꯍꯣꯏ ꯊꯥꯎ ꯊꯩꯕꯣꯡ ꯁꯥꯛ ꯇꯧꯕꯁꯦ ꯊꯥꯎꯗꯤ ꯈꯔ ꯌꯥꯝ ꯆꯪꯕꯅꯦ꯫ ꯀꯃꯥꯏ ꯇꯧꯒꯦ ꯁꯤꯗ ꯊꯩꯕꯣꯡꯖꯦ ꯅꯪꯅ ꯁꯥꯛ ꯇꯧꯅꯤꯡꯉꯦ ꯈꯜꯂꯣꯕ ꯑꯈꯣꯏꯒꯤ ꯃꯀꯨ ꯈꯣꯛꯄꯖꯦ ꯃꯥꯒꯤ ꯅꯞ ꯅꯞ ꯂꯥꯎꯕꯗꯣ ꯑꯗꯨꯗꯣ ꯀꯣꯛꯄꯗꯣ ꯈꯨꯠꯇ ꯅꯞꯄꯗꯣ ꯅꯨꯡꯉꯥꯏꯇꯝꯅꯦ ꯑꯗꯨꯗꯣ ꯐꯍꯟꯒꯦ ꯍꯥꯏ ꯇꯥꯔꯗꯤꯅꯦ ꯍꯥꯟꯅꯅꯦ ꯄꯨꯔꯥ ꯀꯩꯝ ꯈꯥꯏꯗꯣꯛꯇ꯭ꯔꯤꯉꯩꯗ ꯑꯗꯨꯝ ꯍꯦꯛꯄꯒ ꯃꯄꯨꯝ ꯑꯣꯏꯅ ꯍꯥꯏꯇꯥꯔꯦ ꯀꯩꯝ ꯈꯥꯏꯗꯕꯤꯗ ꯅꯨꯡꯉꯥꯏꯇ꯭ꯔꯒ ꯏꯁꯤꯡꯗ ꯆꯥꯝꯊꯣꯛꯑꯣ ꯅꯠꯇ꯭ꯔꯒꯅ ꯏꯁꯤꯡ ꯈꯤꯇꯪ ꯍꯥꯞꯄꯒ ꯀꯨꯀꯔꯗ ꯍꯥꯟ ꯀꯥꯝꯊꯣꯛꯑꯕ ꯑꯃꯨꯨꯔꯛꯑꯅꯤꯔ ꯑꯃꯨꯛꯇꯪ ꯑꯣꯏꯁꯨ ꯑꯅꯤꯔꯛꯁꯨ ꯐꯤꯠ ꯐꯤꯠ ꯂꯥꯎꯅ ꯑꯗꯨꯒ ꯀꯥꯝꯊꯣꯛꯑ ꯃꯇꯨꯡꯗꯅꯦ ꯃꯀꯨ ꯈꯣꯛꯇꯅ ꯈꯣꯠꯇꯅ ꯏꯪꯉ ꯏꯪꯍꯜꯂ ꯃꯇꯨꯡꯗ ꯃꯀꯨ ꯈꯣꯛꯑ ꯈꯣꯛꯂ ꯁꯦꯝꯃꯅꯤ ꯑꯗꯨꯗꯩ ꯃꯥꯒꯤ ꯍꯨꯖꯤꯛꯀꯤ ꯒꯝꯗꯣ ꯀꯩꯅꯣꯗꯣ ꯅꯝꯂꯞ ꯂꯥꯎꯕꯗꯣ ꯀꯩꯝ ꯊꯣꯛꯇꯥꯕꯅꯤ ꯑꯗꯣ ꯑꯩꯈꯣꯏꯖꯨ ꯑꯗꯨꯃꯥꯏꯅ ꯀꯥꯝꯊꯣꯛ ꯀꯥꯝꯊꯣꯛꯑ ꯁꯦꯝꯃꯦ
ꯑꯣ ꯑꯩꯅ ꯑꯃꯨꯛ ꯑꯗꯨꯃꯥꯏꯟ ꯇꯧꯗꯦꯕꯀꯣ ꯍꯥꯏꯗꯤ ꯃꯀꯨꯁꯦ ꯑꯗꯨꯝ ꯍꯥꯟꯅ ꯈꯣꯛꯄ ꯍꯥꯏꯗꯤ ꯃꯥꯒꯤ ꯑꯗꯨꯝ ꯑꯈꯣꯏ ꯇꯣꯔꯣꯕꯣꯠ ꯃꯥꯏꯔꯦꯝ ꯈꯣꯛꯄꯩ ꯇꯥꯏꯞꯇꯥ ꯑꯥ ꯃꯆꯦꯠ ꯑꯃ ꯀꯛꯑꯒꯥꯀꯣ ꯍꯥꯟꯅ ꯈꯣꯛꯇꯣꯛꯑꯒ ꯍꯣꯏ ꯅꯞꯇꯥꯅꯕꯅꯦꯅ ꯑꯗꯨꯝ ꯑꯆꯥꯊꯥꯎꯒꯨꯝꯕꯗꯤ ꯈꯨꯠ ꯇꯥ ꯍꯥꯟ ꯇꯩꯗꯅ ꯈꯣꯠꯇꯥꯅ ꯇꯧꯋꯦ ꯑꯗꯨ ꯑꯣꯏ ꯇꯔꯒꯁꯨ ꯑꯗꯨꯝ ꯅꯞꯄꯗꯣ ꯑꯗꯨꯃꯥꯏꯟ ꯇꯧꯋꯦꯕ ꯑꯗꯩ ꯀꯣꯜ ꯂꯤꯛꯀꯥꯁꯦ ꯄꯨꯅꯞ ꯅꯞꯄꯤꯔꯥ ꯍꯥꯏꯕꯗꯤ ꯃꯥꯒꯤ ꯃꯆꯨꯝꯗꯣ ꯍꯥꯏꯕꯗꯤ ꯍꯥꯏꯕ ꯇꯥꯔꯦꯀꯣ ꯑꯗꯨ ꯑꯗꯨꯝ ꯅꯞꯄꯗꯨꯅꯅꯦ ꯀꯣꯜ ꯂꯤꯛ ꯃꯥꯅ ꯍꯥꯞꯄꯨ ꯄꯥꯠꯇ꯭ꯔꯥ ꯃꯈꯩꯗꯨꯖꯨ ꯑꯗꯨꯝ ꯅꯞꯄ ꯈꯣꯠꯄ ꯇꯧꯕꯗꯣ ꯑꯗꯨꯃꯥꯏꯅ ꯇꯧꯋꯦ ꯅꯪꯒꯤ ꯑꯗꯨꯃꯥꯏ ꯑꯝꯇꯥ ꯇꯧꯔꯒ ꯍꯥꯏꯗꯤ ꯃꯄꯨꯝ ꯍꯟꯅ ꯀꯥꯝꯊꯣꯛꯑ ꯇꯧꯔꯨꯕꯗꯣ ꯁꯨꯃꯥꯏꯟ ꯇꯧꯔꯃꯤ ꯌꯦꯡꯀꯥꯟ ꯑꯗꯥ ꯑꯩꯅ ꯃꯨꯛ ꯈꯥꯒꯗꯕ ꯃꯥꯟꯕ ꯍꯥꯏꯗꯤ ꯃꯄꯨꯝ ꯑꯣꯏꯅ ꯇꯧꯕ ꯃꯀꯣꯛ ꯈꯣꯏꯍꯦꯛ ꯌꯥꯎꯕꯗꯣ ꯑꯗꯨꯝ ꯈꯥꯕ ꯈꯣꯠꯄꯗꯤ ꯀꯩꯝ ꯇꯧꯗꯕ꯭ꯔꯥ
ꯈꯥꯕꯗꯤ ꯀꯩꯁꯨ ꯀꯩꯝ ꯇꯧꯗꯦ ꯑꯗꯨꯒꯤꯗꯤ
ꯑꯣ ꯍꯣꯏ ꯑꯗꯨꯗꯤ ꯌꯦꯡꯇꯥꯥꯔꯦ ꯑꯗꯨꯃꯥꯏꯅ ꯇꯧꯔꯒ ꯑꯩꯗꯤ ꯑꯃꯨꯛ ꯍꯥꯏꯗꯤ ꯑꯗꯨꯃꯥꯏꯅ ꯇꯧꯕ ꯇꯧꯗ꯭ꯔꯤꯕ ꯑꯗꯨꯝ ꯃꯀꯨꯗꯣ ꯑꯗꯨꯝ ꯗꯨꯀꯥꯟꯗ ꯈꯣꯛꯄ ꯌꯥꯕ꯭ꯔꯥ ꯅꯠꯇ꯭ꯔꯥꯒꯅ ꯑꯗꯨꯝ ꯊꯥꯡ ꯇꯧꯔ ꯈꯣꯛꯄ꯭ꯔꯥ ꯀꯥꯝꯕ ꯃꯇꯨꯡꯗ
ꯑꯈꯣꯏ ꯀꯩꯅꯣ ꯇꯧꯋꯦ ꯑꯥ ꯀꯥꯝꯃ ꯃꯇꯨꯡꯗ ꯄꯨꯔꯥ ꯀꯥꯝꯊꯣꯛꯑ ꯃꯇꯨꯡꯗꯅꯦ ꯑꯗꯨꯝ ꯍꯣꯏ ꯊꯥꯡꯅ ꯑꯗꯨꯝ ꯑꯩꯈꯣꯏꯒꯤ ꯍꯤꯡꯉꯤꯉꯩꯗ ꯃꯀꯣꯛ ꯆꯥꯕ ꯌꯥꯕꯅꯕꯒꯤ ꯈꯣꯛꯄꯗꯣ ꯊꯣꯡꯅꯕ ꯁꯥꯛ ꯇꯧꯕꯒꯤ ꯑꯗꯨꯃꯥꯏꯅ ꯀꯥꯝꯊꯣꯛꯑ ꯃꯇꯨꯡꯗ ꯑꯗꯨꯝ ꯄꯣꯛꯄ ꯑꯗꯨꯝ ꯌꯥꯕꯅꯤ
ꯍꯥꯏꯕꯗꯤ ꯃꯥꯏ ꯀꯩꯅꯣꯗꯨꯗꯪ ꯂꯧꯊꯣꯛꯄꯥꯟꯗ ꯍꯣꯏ ꯎꯝ ꯃꯥꯒꯤ ꯒꯤ ꯑꯃꯨꯔꯛ ꯑꯅꯤꯔꯛ ꯀꯥꯝꯊꯣꯛꯑ ꯃꯇꯨꯡꯗ ꯀꯩꯅꯣ ꯗꯨꯒꯤ ꯋꯥꯅꯤꯗ ꯀꯥꯝꯕꯖꯦ ꯑꯅꯤꯔꯛꯂꯥ ꯑꯍꯨꯝꯂꯛꯂꯥ ꯑꯃꯨꯛꯇꯪ ꯑꯃꯨꯛ ꯀꯥꯝꯕꯁꯨ ꯌꯥꯔꯝꯅꯤ ꯈꯜꯂꯦ ꯉꯥꯏꯍꯥꯛ ꯑꯣꯝꯖꯤꯜꯂ ꯊꯝꯃꯀꯥꯟꯗ ꯑꯈꯣꯏꯒꯤ ꯑꯥ ꯅꯞꯄꯒꯤ ꯁꯔꯨꯛꯇꯣ ꯑꯗꯨꯝꯕꯗꯣ ꯑꯝꯇꯥ ꯌꯥꯎꯗꯕꯅꯦ ꯍꯥꯏꯕ ꯑꯗꯨꯑꯣꯏꯗꯤ ꯌꯥꯝꯅ ꯅꯨꯡꯉꯥꯏꯕꯅꯦꯕ ꯈꯣꯛꯄꯗ ꯑꯗꯨꯒ ꯀꯥꯅꯣꯁꯨ ꯇꯧꯋꯦ ꯑꯗꯣ ꯍꯨꯖꯤꯛ ꯅꯣꯏꯅ ꯍꯨꯖꯤꯛ ꯍꯦꯛꯂꯛꯏ ꯊꯩꯕꯣꯡ ꯑꯃꯇꯪꯂꯥ
ꯊꯩꯕꯨꯡ ꯑꯅꯤꯅꯦ ꯑꯗꯨꯝ ꯑꯃꯗꯤ ꯃꯨꯟꯗꯣꯔꯦꯕꯀꯣ ꯑꯗꯨ ꯅꯣꯡꯃ ꯅꯤꯅꯤ ꯊꯝꯕꯗ ꯃꯨꯜꯂꯛꯑꯅꯤ ꯑꯗꯨꯗꯨꯒ ꯑꯃꯗꯤ ꯌꯥꯝ ꯐꯖꯟ ꯃꯨꯜꯂꯦ ꯑꯗꯨꯝ ꯎ ꯎꯊꯛꯇꯥ ꯑꯣꯏꯅ ꯍꯩꯖꯤꯡ ꯐꯥꯔ ꯃꯨꯜꯂꯝꯕꯗꯣ ꯑꯗꯨꯃꯥꯏꯟ ꯇꯧꯔꯝꯃꯦꯕ
ꯑꯣ ꯑꯗꯒꯤ ꯀꯅꯣꯖꯨꯅꯦ ꯑꯥ ꯑꯈꯣꯏꯗꯤ ꯉꯁꯤꯒꯤ ꯅꯨꯃꯤꯗꯥꯡꯒꯤ ꯀꯅꯣ ꯇꯧꯗꯣꯔꯦ ꯄꯣꯡ ꯍꯋꯥꯏ ꯀꯥꯡꯁꯣꯏ ꯇꯧꯔꯅꯤꯅ ꯅꯣꯏꯗꯤ ꯀꯩ ꯊꯣꯡꯗꯧꯔꯒꯦ
ꯑꯈꯣꯏꯁꯦ ꯀꯩꯅꯣ ꯇꯧꯗꯧ ꯃꯥꯜꯂꯦ ꯀꯣꯕꯤ ꯃꯁꯣꯏ ꯂꯩꯌꯦꯕꯀꯣ ꯑꯗꯨꯒ ꯃꯪꯒꯟ ꯈꯔꯒ ꯇꯧꯔꯒ ꯌꯣꯡꯆꯥꯛ ꯃꯔꯨ ꯑꯔꯤꯕ ꯑꯃꯨꯕꯗꯣ ꯑꯗꯨꯗꯣ ꯇꯧꯔꯒ ꯍꯥꯞꯄꯒ ꯏꯔꯣꯟꯗꯧꯕ ꯃꯥꯜꯂꯦ ꯑꯗꯨꯝ ꯅꯨꯝꯗꯥꯡꯗꯤ ꯑꯌꯥꯝꯕꯅ ꯏꯔꯣꯟꯕ ꯆꯥꯏꯌꯦ ꯑꯗꯨꯒ ꯑꯌꯨꯛꯇꯅꯀꯣ ꯀꯥꯡꯁꯣꯏꯒꯨꯝꯕ ꯑꯗꯒꯤ ꯑꯊꯣꯡꯕꯒꯤ ꯁꯔꯨꯛꯁꯦ ꯑꯗꯨꯃꯥꯏꯅ ꯆꯥꯏ ꯅꯣꯏꯒꯤꯗꯤ ꯑꯗꯨꯝ ꯇꯧꯕ꯭ꯔꯥ ꯑꯩꯈꯣꯏꯁꯨ ꯑꯗꯨꯃꯥꯏꯅ ꯇꯧꯋꯤ ꯍꯥꯏꯕꯗꯤ ꯑꯌꯨꯛꯀꯨꯝꯕꯗ ꯏꯔꯣꯝꯕ ꯆꯥꯕꯁꯦ ꯊꯕꯛ ꯆꯠꯇꯣꯏꯅꯤꯅ ꯑꯄꯨꯝ ꯑꯁꯥ ꯆꯥꯕꯗꯨ ꯅꯨꯡꯉꯥꯏ ꯅꯨꯡꯉꯥꯏꯇꯦ ꯇꯧꯕꯒꯤꯀꯣ ꯑꯗꯩ ꯄꯨꯛ ꯀꯩꯀꯩꯁꯨ ꯅꯥꯕ ꯈꯣꯠꯄ ꯇꯧꯕ ꯂꯩꯅꯀꯣ ꯑꯗꯨ ꯐꯅꯕ ꯑꯗꯨꯃꯥꯏꯅ ꯏꯔꯣꯝꯕꯁꯦ ꯅꯨꯝꯗꯥꯡꯗ ꯑꯣꯏꯅ ꯆꯥꯏꯌꯦꯕ ꯅꯣꯏꯁꯨ ꯆꯞ ꯃꯥꯟꯅꯕ꯭ꯔꯥ ꯀꯃꯥꯏꯟ ꯇꯧꯋꯦ
ꯑꯈꯣꯏꯖꯨ ꯑꯗꯨꯃꯥꯏꯅ ꯇꯧꯋꯦ ꯑꯗꯨꯒ ꯀꯩꯅꯣ ꯇꯧꯋꯦ ꯑꯗꯒꯤ ꯎꯝ ꯃꯔꯛꯇꯥ ꯑꯗꯨꯝ ꯍꯣꯏ ꯑꯌꯨꯛꯇꯥ ꯑꯗꯨꯝ ꯏꯔꯣꯝꯕꯁꯨ ꯃꯔꯛꯇꯥꯕꯨꯗꯤ ꯌꯥꯎꯗꯕꯗꯤ ꯅꯠꯇꯦ ꯌꯥꯎꯏꯀꯣ ꯑꯗꯩ ꯅꯨꯡꯗꯥꯡꯗꯅ ꯑꯗꯨꯝ ꯑꯇꯣꯞꯄ ꯊꯣꯡꯖꯝꯕ ꯑꯗꯣ ꯃꯔꯨ ꯑꯣꯏꯅꯗꯤ ꯀꯩꯅꯣ ꯇꯧꯋꯦ ꯅꯨꯡ ꯅꯨꯡꯗꯥꯡꯅ ꯍꯦꯟꯅꯗꯤ ꯍꯦꯜꯂꯦ ꯏꯔꯣꯝꯕꯖꯦ ꯑꯗꯨꯒ ꯑꯇꯩ ꯃꯇꯝ ꯍꯥꯏꯇꯥꯔꯦ ꯑꯩꯈꯣꯏ ꯑꯌꯨꯛꯀꯤ ꯌꯨꯝ ꯆꯥꯛ ꯆꯥꯕꯁꯤꯗ ꯏꯔꯣꯝꯕ ꯇꯧꯕꯁꯨ ꯌꯥꯎꯋꯤ ꯃꯊꯦꯜ ꯃꯌꯝ ꯑꯗꯨꯒ ꯑ ꯈꯪꯗꯦ ꯂꯩꯔꯝ ꯂꯩꯔꯝꯕ ꯑꯗꯨꯝ ꯊꯣꯡꯉꯦꯗ ꯑꯗꯨꯗꯤ ꯍꯥꯏꯕꯗꯤ ꯍꯌꯦꯡꯅ ꯁꯤ ꯊꯣꯡꯕ ꯑꯗꯨ ꯊꯣꯡꯕꯅ ꯍꯥꯏꯕꯗꯤ ꯁꯨꯝ ꯃꯤꯁꯦ ꯍꯥꯏꯐꯦꯠ ꯆꯥꯠ ꯁꯦꯝꯕꯁꯨ ꯁꯦꯝꯇꯣꯛꯄꯁꯨ ꯂꯩꯌꯦꯕ ꯑꯁ ꯍꯟꯗꯛꯀꯤ ꯍꯞꯇꯥꯁꯤ ꯃꯅꯨꯡꯁꯤꯗ ꯁꯨꯃꯥꯏꯅ ꯑꯃꯨꯛ ꯆꯥꯕ ꯑꯗꯨ ꯆꯥꯕ ꯀꯥꯏꯗꯣ ꯑꯩꯈꯣꯏꯗꯤ ꯇꯧꯗꯦ ꯑꯗꯨꯝ ꯊꯣꯡꯗꯤ ꯊꯣꯡꯉꯤ ꯑꯗꯨꯒ ꯏꯔꯣꯝꯕꯁꯤꯅ ꯑꯌꯨꯛꯇꯁꯨ ꯌꯥꯎꯋꯦ ꯇꯧꯕꯇꯕꯨ ꯑ ꯅꯨꯡꯗꯥꯡꯅꯗꯤ ꯍꯦꯜꯂꯦ ꯂꯣꯝꯕꯁꯦ ꯑꯩꯈꯣꯏꯁꯨ
ꯍꯣꯏ ꯑꯗꯨꯅꯦ ꯅꯨꯡꯗꯥꯡꯗ ꯑꯩꯈꯣꯏ ꯑꯌꯥꯝꯕ ꯅꯨꯡꯗꯥꯡꯗ ꯑꯗꯨꯝ ꯑꯌꯨꯛꯇꯗꯤ ꯁꯨꯡ ꯂꯣꯟꯕꯨ ꯂꯣꯟꯗ꯭ꯔꯦ ꯍꯥꯏ ꯌꯥꯏꯗ ꯁꯨꯡ ꯆꯥ ꯆꯥꯗꯦꯕ ꯑꯌꯨꯛꯇꯗꯤ ꯀꯒꯤꯩꯅꯣ ꯍꯥꯏꯕ ꯃꯇꯝꯗ ꯑꯗꯨꯝ ꯊꯕꯛ ꯏꯪꯈꯥꯡ ꯆꯠꯊꯣꯛꯄꯗꯣ ꯑꯗꯨꯝ ꯍꯌꯦꯡꯃꯨꯛ ꯑꯄꯨꯝ ꯑꯁꯥ ꯆꯥꯗꯣꯏꯅꯤꯅ ꯉꯥꯔꯤꯒꯨꯝꯕ ꯆꯥꯕ ꯍꯥꯏꯁꯦ ꯑꯗꯨꯝ ꯃꯅꯝ ꯈꯔ ꯅꯝꯕꯅꯦ ꯏꯔꯣꯟꯝꯒꯨꯝꯕ ꯆꯥꯕꯁꯤ ꯈꯨꯠ ꯁꯥ ꯍꯥꯝꯃꯦ ꯍꯥꯏꯇꯥꯔꯒꯁꯨꯀꯣ ꯉꯥꯔꯤꯒꯨꯝꯕ ꯄꯥꯏꯔꯨꯕꯒꯤ ꯑꯗꯒꯤ ꯇꯠꯊꯣꯛꯄꯗ ꯑꯗꯨꯝ ꯑꯄꯨꯕꯒꯨꯝꯕ ꯑꯣꯏꯗꯣꯏꯅꯤꯅꯀꯣ ꯃꯣꯏꯗꯤ ꯄꯠꯊꯍꯟꯕ ꯇꯧꯔ ꯁꯦꯝꯕꯅꯤꯅ ꯑꯗꯨꯃꯥꯏꯅ ꯑꯌꯨꯛꯇꯗꯤ ꯆꯥꯗꯦ ꯑꯩꯈꯣꯏꯗꯤ
ꯎꯝ ꯑꯁ ꯍꯌꯦꯡꯁꯨꯅꯦ ꯎꯝ ꯍꯌꯦꯡꯁꯦ ꯊꯕꯛ ꯌꯥꯝ ꯌꯥꯝꯃꯦ ꯑꯩꯁꯦ ꯑꯌꯨꯛ ꯈꯔ ꯉꯟꯅ ꯍꯧꯒꯠꯇ ꯌꯥꯔꯣꯏ ꯑꯗꯨꯒ ꯃꯔꯛꯁꯤꯗꯪ ꯄꯩꯈꯥꯒꯤ ꯂꯥꯏꯔꯤꯛꯁꯨ ꯄꯥꯗꯣꯏꯕ ꯑꯗꯒꯤ ꯑꯃꯨꯛ ꯑꯁꯣꯝꯗꯁꯨ ꯑꯣꯖꯥ ꯈꯔ ꯎꯅꯔꯒ ꯑꯩꯒꯤ ꯅꯍꯥꯟ ꯃꯤꯡꯆꯟ ꯆꯠꯈꯤꯕꯒꯤ ꯑꯗꯨꯝꯗ ꯏꯁꯤꯜꯂꯨꯒꯦ ꯃꯊꯪ ꯃꯊꯪ ꯃꯊꯪ ꯑꯗꯨꯒ ꯑꯃꯨꯛ ꯑꯩꯅ ꯑꯣꯖꯥꯒꯤ ꯄꯨꯟꯁꯤ ꯋꯥꯔꯤ ꯏꯕꯒꯤ ꯍꯥꯏꯈꯤꯕꯗꯣ ꯑꯗꯨꯒꯤ ꯀꯩꯅꯣ ꯇꯧꯗꯧꯕ ꯑꯃꯁꯨ ꯂꯩꯌꯦ ꯂꯥꯏꯔꯤꯛꯇꯨ ꯅꯝꯊꯣꯛꯑꯁꯦꯅ ꯍꯥꯏꯔꯛꯑꯦ ꯏꯃꯥꯟꯅꯕꯅ ꯑꯋꯥꯠ ꯑꯄꯥꯗ ꯌꯦꯡꯉꯒ ꯍꯌꯦꯡꯁꯤ ꯌꯦꯡꯃꯤꯟꯅꯔꯁꯤ ꯂꯥꯛꯑꯣ ꯑꯁꯣꯏ ꯁꯣꯏꯗ ꯌꯦꯡꯃꯤꯟꯅꯔꯁꯦꯅ ꯑꯗꯨꯒꯤ ꯍꯌꯦꯡꯗꯤ ꯈꯤꯇꯪ ꯆꯤꯟꯕ ꯅꯨꯃꯤꯠ ꯇꯥꯗꯣꯏꯅꯦ ꯑꯩ
ꯍꯣꯏ ꯊꯕꯛꯁꯤꯀꯣ ꯑꯗꯨꯝ ꯍꯥꯏꯗꯤ ꯆꯤꯜꯍꯟꯕꯅ ꯐꯩꯗ ꯀꯣꯝ ꯇꯥꯔꯗꯤ ꯑꯩꯈꯣꯏ ꯁꯤ ꯀꯩꯗꯧꯅꯣ ꯈꯪꯗꯕꯩꯀꯣ ꯑꯩꯁꯨ ꯃꯉꯥꯏꯔꯦ ꯍꯥꯟꯅ ꯊꯕꯛ ꯆꯠꯂꯝꯝꯕꯅꯤꯅ ꯑꯗꯨꯝ ꯈꯔ ꯆꯤꯜꯂꯝꯃꯦ ꯍꯧꯖꯤꯛꯇꯤ ꯑꯃꯨꯛ ꯑꯦꯛꯖꯥꯝ ꯀꯩꯀꯩ ꯂꯣꯏꯈꯤꯕꯒꯤ ꯈꯔ ꯀꯣꯝ ꯀꯣꯝꯅ ꯂꯩꯃꯟꯕꯒꯤ ꯏꯁꯥꯁꯦ ꯀꯩ ꯍꯥꯏꯅꯤ ꯀꯃꯥꯏꯅ ꯍꯥꯏꯗꯣꯏꯅꯣ ꯈꯪꯗꯦ ꯀꯣꯃꯟꯗꯅ ꯏꯁꯥꯁꯦ ꯍꯩꯅꯗꯕ ꯑꯃ ꯐꯥꯎꯕꯗꯣ ꯑꯗꯨ ꯑꯗꯨꯃꯥꯏꯅ ꯇꯧꯋꯦ ꯍꯥꯏꯕꯗꯤ ꯑꯗꯨꯝ ꯇꯨꯝꯃꯒ ꯆꯥꯔꯒ ꯑꯗꯨꯝ ꯍꯛꯆꯥꯡꯁꯨ ꯆꯥꯎꯈꯠꯂꯦ ꯑꯗꯒꯤ ꯀꯩꯅꯣꯁꯨ ꯇꯧꯋꯦ ꯋꯥꯈꯜꯁꯨ ꯐꯛꯆꯤꯜꯂꯦꯕꯀꯣ ꯑꯗꯨꯃꯥꯏꯅ ꯊꯕꯛ ꯑꯃ ꯑꯗꯨꯝ ꯇꯧꯔꯒ ꯀꯣꯃꯟ ꯆꯤꯜꯍꯟꯈꯤꯕꯁꯦ ꯑꯁꯤꯅꯗꯤ ꯐꯩꯌꯦꯅ ꯈꯜꯂꯦ
ꯎꯝ ꯍꯣꯏꯅꯦ ꯑꯗꯨ ꯀꯩꯅꯣꯒꯤꯅꯦ ꯎꯝ ꯑ ꯑꯗꯩ ꯍꯥꯏꯌꯣ ꯍꯥꯏꯌꯣ
ꯑꯣ ꯅꯪ ꯀꯩꯅꯣ ꯋꯥꯛꯀꯤꯡ ꯀꯩꯀꯩ ꯆꯠꯂꯨꯗ꯭ꯔꯕꯣ ꯅꯨꯡꯗꯥꯡ ꯋꯥꯏꯔꯝꯒꯤꯗꯤ
ꯉꯁꯤꯗꯣ ꯆꯠꯇ꯭ꯔꯦ ꯁꯨꯃꯥꯏꯅ ꯌꯨꯝꯗ ꯍꯥꯏꯐꯦꯠꯇꯪ ꯉꯥꯏꯍꯥꯛꯇꯪꯗꯤ ꯆꯣꯡꯉꯦ ꯑꯗꯨꯒ ꯑꯩ ꯍꯧꯖꯤꯛ ꯊꯣꯛꯇꯣꯏꯅꯦ ꯃꯇꯦꯛ ꯑꯃꯥ ꯉꯥꯏꯍꯥꯛꯇꯪꯒꯤ ꯑꯩ ꯊꯕꯛ ꯑꯃ ꯁꯨꯝ ꯑꯁꯤꯗ ꯀꯩꯅꯣꯝꯃ ꯄꯣꯠ ꯑꯃ ꯊꯤꯟꯕ ꯑꯃ ꯆꯠꯂꯨꯅꯤ ꯑꯗꯨ ꯆꯠꯄꯗ ꯒꯥꯔꯤ ꯄꯨꯔꯔꯣꯏ ꯍꯥꯏꯕꯗꯤ ꯋꯥꯛꯀꯤꯡ ꯑꯣꯏ ꯀꯩ ꯑꯣꯏꯅ ꯍꯧꯖꯤꯛ ꯌꯨꯝꯗꯕꯨꯗꯤ ꯈꯤ ꯉꯥꯏꯍꯥꯛꯇꯪꯗꯤ ꯆꯣꯡꯉꯦꯀꯣ ꯑꯗꯨ ꯅꯨꯡꯇꯤꯒꯤ ꯃꯀꯤꯡ ꯃꯇꯦꯛ ꯑꯃ ꯆꯠꯇꯧꯗꯣ ꯆꯠꯍꯧꯗ꯭ꯔꯕꯅꯤꯅ ꯋꯥꯛꯀꯤꯡ ꯁꯥꯔꯒꯦ ꯑꯗꯨꯗꯨꯅ ꯍꯥꯏꯕꯗꯤ ꯃꯥꯒꯤ ꯑꯩꯈꯣꯏꯒꯤ ꯄꯣꯠ ꯆꯩ ꯊꯤꯟ ꯆꯠꯄꯗꯣ ꯈꯣꯡꯅ ꯑꯣꯏꯅ ꯆꯠꯂꯒꯦ ꯁꯤꯗꯩꯅ ꯀꯩꯅꯣꯃꯨꯛꯀꯤ ꯃꯌꯥꯗꯤ ꯑꯣꯏꯗꯣꯏꯅꯤ ꯑꯩꯈꯣꯏꯒꯤ
ꯎꯝ ꯈꯣꯡꯀꯥꯞꯅꯦ ꯈꯣꯡꯀꯥꯞꯅꯦ ꯑꯗꯨꯝ ꯆꯥꯝꯉꯥ ꯆꯥꯇ꯭ꯔꯨꯛ ꯃꯨꯛꯀꯤ ꯆꯥꯡ ꯑꯣꯏꯗꯣꯏꯕ
ꯍꯣꯏ ꯑꯗꯨꯝ ꯍꯥꯏꯗꯤ ꯈꯔ ꯈꯔ ꯍꯨꯃꯥꯡ ꯍꯨꯃꯥꯡꯒꯨꯝꯕ ꯇꯥꯍꯥꯟꯕꯁꯦ ꯐꯕꯅꯦ ꯑꯌꯨꯛꯁꯨ ꯅꯨꯡꯗꯥꯡꯁꯨ ꯑꯩ ꯑꯗꯨꯝ ꯍꯥꯏ ꯑꯗꯨꯝ ꯆꯥꯁꯤꯜꯂ ꯇꯨꯝꯁꯤꯜꯂ ꯂꯩꯕꯅꯤꯅ ꯑꯌꯨꯛꯁꯨ ꯆꯠꯂꯦ ꯅꯨꯡꯗꯥꯡ ꯋꯥꯏꯔꯝꯁꯨ ꯆꯠꯂꯦ ꯑꯌꯨꯛꯇ ꯏꯃꯥꯟꯅꯕ ꯑꯃ ꯇꯧꯔꯒ ꯆꯠꯂꯦ ꯑꯗꯨꯒ ꯅꯨꯡꯗꯥꯡ ꯋꯥꯏꯔꯝꯗꯅ ꯑꯃꯨꯛ ꯑꯩꯈꯣꯏ ꯏꯅꯥꯎꯄꯥ ꯇꯧꯔꯒ ꯆꯠꯂꯦ ꯏꯅꯥꯎꯄꯥ ꯄꯥꯁꯤꯅ ꯑꯃꯨꯛ ꯑꯌꯨꯛꯁꯦ ꯍꯧ ꯌꯥꯗꯕ ꯃꯥꯁꯤ ꯌꯥꯍꯧ ꯑꯗꯨꯝ ꯊꯦꯡꯕꯀꯣ ꯑꯗꯨꯗꯨꯒꯤ ꯅꯨꯡꯗꯥꯡ ꯋꯥꯏꯔꯝꯗꯤ ꯑꯗꯨꯝ ꯊꯕꯛ ꯀꯩꯅꯣ ꯇꯧꯕꯅ ꯅꯨꯡꯗꯥꯡ ꯋꯥꯏꯔꯝꯗ ꯑꯣꯏꯅ ꯆꯠꯂꯦ ꯑꯌꯨꯛꯇꯤ ꯆꯠꯇꯕꯀꯣ ꯑꯗꯨ ꯅꯪꯒꯤꯗꯤ ꯄꯥꯔꯠꯅꯔ ꯑꯃꯒꯨꯝꯕ ꯍꯥꯏꯕꯗꯤ ꯆꯠꯃꯤꯟꯅꯅꯕ ꯃꯤ ꯑꯃꯒꯨꯝꯕ ꯂꯩ ꯇꯥꯔꯒꯗꯤ ꯌꯥꯝ ꯅꯨꯡꯉꯥꯏꯇꯕ ꯇꯧꯕ ꯅꯨꯡꯉꯥꯏꯒꯗꯕꯅꯤ ꯏꯊꯟꯗ ꯇꯧꯕ ꯍꯥꯏꯁꯤꯗꯕꯨꯀꯣ ꯈꯤꯇꯪ ꯅꯨꯡꯉꯥꯏꯇꯕ ꯈꯣꯠꯇꯕ ꯍꯥꯏꯗꯤ ꯍꯣꯏ ꯑꯗꯨꯃꯥꯏꯅ ꯂꯩꯗꯅꯀꯣ꯫ ꯑꯩꯅ ꯇꯟꯕ ꯅꯨꯃꯤꯠꯇꯁꯨ ꯃꯥꯥꯟꯅ ꯑꯦ ꯆꯧꯁꯤꯂꯥꯎ ꯍꯧꯔꯒ ꯑꯗꯨꯃꯥꯏꯅ ꯆꯠꯈꯔꯗꯤ ꯅꯨꯡꯉꯥꯏꯗꯅ꯫ ꯗꯨꯒꯤ ꯋꯥꯅꯤꯗ
ꯑ ꯑꯗꯨꯁꯨ ꯀꯩꯅꯣ ꯇꯧꯋꯦ ꯎꯝ ꯍꯥꯟꯅ ꯋꯥꯛꯀꯤꯡ ꯁꯨꯝ ꯅꯨꯃꯤꯗꯥꯡ ꯋꯥꯏꯔꯝ ꯆꯠꯂꯝꯕꯖꯦ ꯏꯅꯥꯎꯄꯥ ꯑꯃꯁꯨ ꯂꯩꯌꯦ ꯑꯗꯒꯤ ꯑꯈꯣꯏ ꯏꯃꯥꯟꯅꯕ ꯑꯃꯁꯨ ꯍꯦꯛ ꯃꯔꯛ ꯃꯔꯛꯇ ꯑꯗꯨꯝ ꯆꯠꯂꯝꯃꯦ꯫ ꯑꯗꯨꯒ ꯀꯩꯅꯣ ꯇꯧꯋꯦ ꯎꯝ ꯈꯣꯏꯒꯤ ꯁꯪꯅꯗꯕꯁꯨ ꯌꯥꯎꯔꯛꯏꯗꯅ ꯃꯤꯁꯦ ꯊꯕꯛ ꯂꯩꯅꯕ ꯑꯗꯨꯃꯥꯏꯅ ꯁꯨꯝ ꯇꯧꯕꯗꯩ ꯏꯇꯣꯝꯇ ꯇꯥꯕꯩ ꯁꯨꯝ ꯇꯣꯛꯄ ꯑꯗꯩ ꯃꯣꯏꯖꯨ ꯍꯦꯛ ꯃꯤꯗꯨ ꯁꯤ ꯑꯃ ꯑꯅꯤ ꯁꯨꯗ꯭ꯔꯒꯗꯤ ꯉꯥꯏꯇꯕ ꯑꯗꯨꯃꯥꯏꯅ ꯇꯧꯕꯗꯗꯒꯤ ꯍꯦꯛ ꯆꯤꯟꯗ꯭ꯔꯒꯅ ꯆꯠꯁꯦ ꯍꯥꯏꯅꯔꯒ ꯆꯠꯄ꯫ ꯑꯗꯣ ꯑꯩꯗꯤ ꯍꯧꯖꯤꯛ ꯁꯨꯃꯥꯏꯅ ꯑꯗꯨꯝ ꯃꯣꯏꯅ ꯆꯠꯄ ꯐꯔꯛ ꯇꯥꯏ ꯍꯥꯏꯔꯒꯗꯤ ꯑꯩꯅ ꯇꯧꯗꯣꯏꯁꯦ ꯌꯨꯝꯗ ꯉꯥꯍꯥꯛ ꯈꯤꯇꯪ ꯆꯣꯡꯕ ꯑꯃ ꯅꯠꯇ꯭ꯔꯒꯅ ꯍꯦꯛ ꯊꯣꯛꯄꯒ ꯑꯈꯣꯏꯒꯤ ꯇꯨꯔꯦꯟ ꯃꯄꯥꯟꯗ ꯂꯥꯏ ꯍꯔꯥꯎꯕꯝ ꯑꯃ ꯂꯩꯌꯦ ꯑꯗꯨꯒꯤ ꯔꯥꯎꯟ ꯑꯀꯣꯏꯕꯁꯤꯗ ꯉꯥꯍꯥꯛꯇꯪ ꯆꯠꯄ ꯑꯗꯣ ꯍꯟꯗꯛꯇꯤ ꯈꯤꯇꯪ ꯆꯤꯟꯕꯒ ꯈꯣꯠꯄꯒ ꯑꯗꯒꯤ ꯄꯔꯤꯈꯥ ꯃꯌꯥ ꯂꯥꯛꯄ ꯅꯨꯡꯊꯤꯟ ꯇꯥꯏꯃꯤꯡꯖꯦ ꯑꯗꯨꯅ ꯑꯩ ꯆꯠꯄꯖꯦ ꯈꯤꯇꯪ ꯐꯔꯛ ꯇꯥꯗꯅ ꯆꯠꯇ꯭ꯔꯦ ꯍꯟꯗꯛꯇꯤ꯫
ꯎꯝ ꯍꯣꯏ ꯑꯗꯨ ꯅꯪ ꯍꯧꯖꯤꯛ ꯊꯕꯛ ꯑꯃ ꯆꯠꯀꯗꯧꯔꯤ ꯍꯥꯏꯗꯨ ꯄꯨꯡ ꯀꯌꯥꯗ ꯆꯠꯇꯣꯏꯅꯣ ꯀꯌꯥꯝ ꯋꯥꯠꯂꯤꯒꯦ ꯊꯣꯛꯀꯗꯧꯕꯗꯤ?
ꯑꯣ ꯑꯩꯁꯦ ꯄꯨꯡ ꯍꯧꯖꯤꯛ ꯇꯔꯨꯛ ꯃꯈꯥꯏ ꯇꯥꯔꯦ ꯑꯗꯣ ꯄꯨꯡ ꯇꯔꯦꯠ ꯇꯔꯨꯛ ꯃꯈꯥꯏ ꯈꯔ ꯍꯦꯜꯂꯛꯄ ꯑꯈꯣꯏ ꯇꯔꯦꯠ ꯇꯥꯔꯝꯗꯥꯏꯗ ꯑꯗꯨꯗ ꯆꯠꯀꯗꯣꯏꯅꯤ ꯍꯥꯏꯕꯗꯤ ꯑꯩꯅ ꯍꯧꯖꯤꯛ ꯄꯣꯠ ꯆꯩ ꯄꯣꯠꯊꯤꯟ ꯆꯠꯇꯣꯏꯖꯦ ꯃꯥꯖꯦ ꯊꯕꯛ ꯍꯜꯂꯛꯄꯩ ꯇꯥꯏꯃꯤꯡꯖꯦ ꯃꯥꯏ ꯄꯨꯡ ꯇꯔꯦꯠ ꯇꯥꯅꯤꯡ ꯇꯃꯥꯡ ꯁ꯭ꯋꯥꯏ ꯃꯌꯥꯗ ꯂꯥꯛꯑꯦ ꯍꯥꯏꯕ ꯑꯣ ꯍꯧꯖꯤꯛ ꯁꯨ ꯁꯜꯂꯨꯔꯁꯨ ꯑꯃꯨꯛ ꯊꯦꯡꯅꯔꯣꯏꯗꯣꯏꯕ ꯃꯥꯅ ꯂꯥꯛꯑꯃꯅꯤ ꯍꯥꯏ ꯀꯥꯟꯗꯨꯗ ꯃꯥꯏꯖꯦ ꯄꯨꯡ ꯇꯔꯦꯠꯀ ꯇꯥꯅꯤꯡ ꯇꯃꯥꯡ ꯈꯔ ꯂꯩꯗꯅ ꯑꯗꯨꯒꯤ ꯇꯥꯏꯃꯤꯡ ꯃꯌꯥꯗ ꯂꯥꯛꯄ ꯇꯔꯨꯛ ꯃꯈꯥꯏꯒꯤ ꯃꯇꯨꯡ ꯍꯥꯏ ꯍꯥꯏꯇꯥꯔꯦ ꯑꯗꯨꯅ ꯉꯥꯛꯍꯥꯛꯇꯪ ꯉꯥꯏꯔꯒ ꯑꯩꯅ ꯉꯥꯏꯕꯁꯨ ꯇꯜꯂꯦ ꯃꯥꯅ ꯂꯩꯔꯣꯏ ꯃꯥꯅ ꯂꯩꯔꯝꯃꯅꯤ ꯍꯥꯏꯕ ꯇꯥꯏꯃꯤꯡ ꯁꯣꯏꯗ꯭ꯔꯦ ꯍꯥꯏ ꯀꯥꯟꯗꯨꯗ ꯑꯗꯨꯗ ꯆꯠꯂꯒꯦꯗꯧ ꯉꯥꯍꯥꯛ ꯂꯩꯕꯒ ꯊꯣꯛꯑꯅꯤ꯫
ꯍꯣꯏ ꯑꯗꯨꯃꯥꯏ ꯇꯧꯕꯅꯤ ꯐꯩ ꯍꯥꯏꯕꯗꯤ ꯅꯪꯅ ꯉꯟꯇꯥ ꯆꯠꯂꯨꯔꯁꯨ ꯀꯥꯟꯅꯔꯣꯏꯗꯝꯅꯤꯅꯀꯣ ꯑꯗꯨꯝ ꯍꯣꯏꯗꯤ ꯃꯣꯏ ꯄꯩꯁꯥ ꯈꯤꯇꯪ ꯇꯥꯟꯕ ꯈꯣꯠꯄ ꯇꯧꯕ ꯃꯇꯝ ꯍꯥꯏꯗꯤ ꯂꯩꯩꯔꯝꯒꯗꯕ ꯃꯇꯝ ꯆꯠ ꯇꯥꯔꯒꯗꯤ ꯐꯩꯅ ꯑꯗꯨ ꯀꯌꯥꯝ ꯂꯥꯞꯀꯦ ꯅꯣꯏꯗꯩꯗꯤ ꯆꯠꯂꯤꯗ ꯃꯐꯝꯁꯤꯗꯤ?
ꯑꯥ ꯌꯥꯝꯅ ꯂꯥꯞꯄꯗꯤ ꯅꯠꯇꯦ ꯃꯗꯨ ꯑꯩꯅ ꯁꯨꯝ ꯈꯟꯕꯗꯅꯦ ꯊꯣꯡꯒꯥꯟ
ꯀꯩ ꯍꯥꯏꯅꯤ ꯑꯈꯣꯏꯒꯤ ꯊꯣꯡꯒꯥꯟ ꯊꯣꯡꯒꯥꯟ ꯇꯔꯥꯃꯨꯛ ꯊꯣꯡꯒꯥꯟ ꯇꯔꯥꯃꯨꯛ ꯊꯣꯡꯒꯥꯟ ꯇꯔꯥ ꯍꯥꯏꯖꯦ ꯑꯈꯣꯏ ꯌꯥꯝ ꯂꯥꯞ ꯂꯥꯞꯅ ꯀꯩꯁꯨ ꯇꯥꯟꯅꯗꯦꯕꯀꯣ ꯌꯨꯝꯖꯦ ꯍꯥꯏꯕꯗꯤ ꯂꯝ ꯀꯅꯣ ꯇꯧꯕ ꯌꯥꯝ ꯂꯥꯞ ꯂꯥꯞꯅ ꯇꯥꯅ ꯃꯤꯁꯨ ꯂꯩꯗꯅ ꯑꯗꯨꯝ ꯈꯔ ꯈ ꯅꯛ ꯅꯛꯅ ꯑꯗꯨꯝꯅꯩ ꯊꯣꯉꯥꯟ ꯇꯔꯥꯖꯦ ꯑꯗꯨ ꯈꯪꯗꯦ ꯈꯪꯍꯧꯗꯦ ꯉꯥꯏꯍꯥꯛꯇꯪꯅꯤꯗ꯫
ꯑꯣ ꯑꯗꯨꯗꯤ ꯑꯗꯨꯝ ꯈꯣꯡꯅ ꯆꯠꯄ ꯌꯥꯕ ꯃꯐꯝꯅꯦꯕꯀꯣ꯫
ꯃꯥꯅꯤ ꯃꯥꯅꯤ ꯑꯗꯨꯒ ꯈꯤꯇꯪ ꯑꯈꯣꯏꯒꯤ ꯑꯁ ꯑ ꯈꯔ ꯂꯥꯞꯈꯤꯕ ꯑꯣꯏꯇꯥꯥꯔꯗꯤ ꯒꯥꯔꯤꯗ ꯍꯦꯛ ꯆꯠꯄ ꯑꯩꯅ ꯇꯧꯗꯣꯏꯁꯤꯅ ꯑꯗ ꯈꯣꯡꯅ ꯆꯠꯂꯒꯦꯁꯨ ꯈꯜꯂꯦ ꯍꯥꯏꯕꯗꯤ ꯁꯨꯝ ꯈꯤꯇꯪ ꯏꯁꯥꯖꯦ ꯋꯥꯍꯟꯕꯅ ꯐꯔꯦꯕ ꯍꯨꯃꯥꯡ ꯇꯥꯍꯟꯕ ꯈꯣꯠꯍꯟꯕ ꯋꯥꯍꯟꯕꯁꯤꯅꯖꯨ ꯍꯥꯏꯕꯗꯤ ꯑꯩꯈꯣꯏꯖꯦ ꯏꯁꯥꯥꯖꯦ ꯈꯤꯇꯪ ꯅꯣꯏꯕ ꯈꯣꯠꯄ ꯍꯥꯏꯕꯗꯨ ꯆꯤꯡꯕꯅꯤꯅ ꯈꯔ ꯍꯟꯊꯅꯕ ꯈꯤꯇꯪ ꯋꯥꯔꯒꯗꯤ ꯐꯩꯗꯅ ꯑꯗꯨꯝꯕꯗꯨꯖꯨ ꯄꯥꯝꯃꯛꯄ꯫
ꯍꯣꯏ ꯐꯔꯦ ꯑꯗꯨꯅꯤ ꯑꯗꯨꯃꯥꯏꯅ ꯈꯔ ꯈꯔ ꯍꯨꯃꯥꯡ ꯇꯥꯍꯟꯕ ꯈꯣꯠꯄ ꯇꯧꯗꯔꯗꯤ ꯍꯛꯆꯥꯡꯁꯦ ꯆꯥꯎꯈꯠ ꯇꯥꯔꯒꯗꯤ ꯑꯗꯨꯝ ꯇꯥꯏꯅꯥꯒꯨꯝꯕꯁꯤ ꯃꯈꯜ ꯃꯈꯜ ꯂꯥꯛꯀꯗꯣꯏꯅꯦꯕ꯫ ꯍꯣꯏ ꯐꯔꯦ ꯑꯗꯨꯗꯤ ꯑꯩ ꯊꯕꯛ ꯇꯧꯈꯤꯒꯦ ꯊꯝꯃꯒꯦꯀꯣ꯫
ꯑꯥ ꯍꯣꯏ ꯍꯣꯏ ꯊꯝꯃꯣ ꯊꯝꯃꯣ꯫